ꯍꯜꯂꯣ
ꯇꯔ ꯇꯥꯔꯕꯣ
ꯍꯣꯏ ꯍꯣꯏ ꯍꯧꯖꯤꯛꯇꯤ ꯇꯥꯔꯦ ꯇꯥꯔꯦ ꯉꯁꯥꯏꯗꯣ ꯉꯁꯥꯏ ꯗꯣ ꯑꯩ
ꯀꯩ ꯍꯥꯏꯕꯅꯣ
ꯇꯥꯕ꯭ꯔꯣ ꯇꯥꯕ꯭ꯔꯣ
ꯍꯜꯂꯣ
ꯑꯁ ꯇꯥꯕ꯭ꯔꯣ
ꯇꯥꯏꯌꯦ ꯇꯥꯏꯌꯦ
ꯑꯣ ꯍꯧꯖꯤꯛꯇꯤ ꯇꯥꯕ꯭ꯔꯥ ꯇꯥꯕ꯭ꯔꯣ ꯑꯩꯩ ꯈꯣꯟ ꯇꯥꯕ꯭ꯔꯣ ꯃꯁꯤꯒꯤ ꯗꯥꯥꯎꯁꯤ
ꯂꯣꯏꯔꯦꯍꯦ
ꯇꯥꯏꯌꯦꯀꯣ
ꯍꯣꯏ
ꯑ ꯍꯧꯖꯤꯗꯤ ꯐꯖꯟ ꯇꯥꯏ ꯑꯗꯨ ꯉꯁꯥꯏꯗ ꯑꯩ ꯁꯋꯥꯏꯅꯦꯕ ꯍꯥꯏꯕꯗꯤ ꯑꯩꯒꯤ ꯈꯨꯠ ꯑꯥ ꯁ꯭ꯀ꯭ꯔꯤꯟ ꯗꯣ
ꯀꯔꯤ
ꯑꯩꯒꯤ ꯑꯩꯒꯤ ꯐꯣꯟ ꯁꯀ꯭ꯔꯤꯟ ꯉꯁꯥꯏꯗꯣ
ꯑꯧ
ꯑꯩꯒꯤ ꯐꯣꯟ ꯏꯁꯀ꯭ꯔꯤꯟ ꯑꯣꯐ ꯇꯧꯒꯦ ꯍꯥꯏꯅ ꯇꯧꯕ ꯃꯇꯝꯗ ꯑꯃꯨꯛꯀ ꯑꯩꯅ ꯁꯣꯏꯕꯅꯤꯕ
ꯑꯣ ꯅꯪꯅ ꯁꯣꯏꯕ꯭ꯔꯣ
ꯍꯣꯏ ꯑꯗꯨꯅꯤ ꯑꯩꯅꯅꯤ
ꯑꯗꯨꯒ ꯑꯗꯨꯒ ꯀꯔꯤ ꯇꯧꯔꯦ ꯅꯪꯅ ꯁꯣꯏꯔꯒ ꯀꯔꯤ ꯇꯧꯔꯦ
ꯁꯨꯃꯥꯏꯅ ꯑꯃꯛ ꯑꯃꯨꯛꯀ ꯄꯤꯈ꯭ꯔꯦ ꯑꯗꯨꯒ ꯑꯗꯨꯅꯦ ꯀꯔꯤ ꯇꯧꯔꯤꯅꯣ ꯍꯣꯏ ꯆꯨꯃꯦ ꯅꯪꯅꯤ ꯀꯔꯤ ꯇꯧꯔꯤꯅꯣ
ꯑꯩꯗꯤ ꯑꯗꯨꯝ ꯂꯩꯏ ꯀꯩꯁꯨ ꯇꯧꯗꯦ
ꯑꯣ ꯀꯩꯁꯨ ꯇꯧꯗꯦ ꯑꯗꯨ ꯑꯩꯁꯨ ꯑꯁ ꯂꯥꯏꯌꯦꯡ ꯂꯩ ꯌꯨꯝꯗ ꯀꯅꯥꯅ ꯊꯣꯛꯄ ꯉꯥꯝꯉꯅꯤ ꯅꯨꯡꯁꯥ ꯁꯥꯕꯗ ꯑꯁ ꯁꯥꯏꯅꯦꯍꯦ
ꯎ ꯑꯈꯣꯏꯗꯗꯤ ꯅꯣꯡꯁꯨ ꯁꯥꯗꯦ ꯑꯩꯈꯣꯏꯗꯗꯤ ꯑ ꯀꯔꯤ ꯍꯥꯏꯗꯣꯏꯅꯣ ꯅꯣꯡ ꯃꯥꯡꯉꯦ
ꯑꯁ ꯐꯖꯩꯍꯦ ꯑꯗꯨꯗꯤ
ꯎꯝ
ꯑꯈꯣꯏꯒꯤ ꯀꯔꯤ ꯅꯣꯡꯅꯨꯗ ꯅꯣꯡ ꯂꯥꯛꯑꯔꯣꯏ
ꯅꯣꯡ ꯂꯣꯏ ꯀꯤꯔ ꯃꯥꯜꯂꯦ ꯅꯣꯏꯗ
ꯈꯪꯗꯦ ꯉꯔꯥꯡ ꯅꯣꯡ ꯆꯨꯋꯦ ꯑꯗꯣ ꯌꯥꯝ ꯍꯔꯥꯎꯕꯅꯦ ꯑꯗꯨ ꯑꯌꯨꯛ ꯍꯧꯒꯠꯔꯒ ꯌꯦꯡꯕ ꯃꯇꯝꯗ ꯑꯃꯨꯛꯀ ꯅꯨꯡꯁꯥ ꯊꯣꯔꯛꯔꯦ
ꯑꯁ ꯑꯗꯨꯗꯤ ꯌꯥꯝ ꯁꯥꯎꯅꯤꯡꯉꯝꯅꯤꯗꯅ
ꯁꯥꯎꯅꯤꯡꯉꯤ ꯑꯗꯨꯕꯨ ꯎꯄꯥꯏ ꯂꯩꯇꯤꯅ
ꯑꯁ ꯑꯗꯨꯝ ꯁꯥꯎꯗꯣꯛꯎ ꯎꯄꯥꯏ ꯂꯩꯇꯔꯁꯨ
ꯍꯥꯏꯕꯗꯤ ꯃꯁꯤ ꯅꯨꯡꯁꯥ ꯄꯥꯏꯕ ꯃꯤ ꯈꯥꯡꯉꯗꯤꯀꯣ
ꯅꯨꯡꯁꯥ ꯄꯥꯏꯕ ꯅꯨꯡꯁꯥ ꯄꯥꯏꯕ ꯃꯤꯗ ꯊꯥꯡꯅ ꯌꯥꯜꯂꯣ ꯑꯗꯨꯗꯤ
ꯑꯗꯨꯁꯨ ꯑꯗꯨꯒ ꯅꯣꯡꯃ ꯄꯥꯏꯕ ꯃꯤꯁꯤꯡ ꯍꯥꯏꯗꯤ ꯈꯔ ꯄꯩꯁꯥ ꯄꯤꯔꯒ ꯅꯣꯡꯆꯨ ꯍꯥꯏꯅ ꯇꯧꯕꯗꯣ ꯑꯗꯨ ꯃꯤꯗꯤ ꯄꯥꯏꯔꯦꯕꯀꯣ ꯑꯗꯨꯒꯤꯅꯤ
ꯎ ꯑꯣ ꯕꯦꯔꯥꯅꯤꯍꯦ ꯑꯗꯨꯗꯤ
ꯑꯗꯨꯅꯦ ꯑꯗꯣ ꯀꯔꯤ ꯑꯟꯁꯥꯡ ꯆꯥꯕ꯭ꯔꯣ ꯅꯪꯗꯤ ꯍꯥꯡꯉꯝꯃꯅꯤꯗ ꯅꯪ ꯅꯪꯒꯤ ꯈꯣꯟ ꯇꯕꯗ
ꯍꯥꯥ
ꯅꯪꯒꯤ ꯈꯣꯟ ꯇꯥꯕꯗ ꯉꯁꯥꯡ ꯍꯥꯎꯒꯅꯤꯕ ꯎꯝ
ꯍꯥꯎꯇꯤꯍꯦ ꯑꯩꯈꯣꯏꯗꯤ ꯑꯂꯨꯒ ꯈꯥꯃꯦꯟ ꯆꯥꯏꯌꯦ ꯅꯣꯏꯗꯤ
ꯀꯔꯤꯒꯤꯅꯣ ꯉꯟꯁꯥꯡ ꯉꯁꯤ ꯉꯟꯁꯥꯡꯉꯩ ꯌꯥꯝ ꯆꯞ ꯃꯥꯟꯅꯕꯁꯦ ꯑꯩꯈꯣꯏꯁꯨ ꯑꯂꯨꯒ ꯍꯣꯏ ꯑꯂꯨꯒ ꯈꯦꯃꯦꯟꯒ ꯆꯤꯡꯒꯤ ꯉꯟꯁꯥꯡ ꯑꯃ ꯑꯅꯤ ꯊꯝꯕ ꯃꯥꯜꯂꯦ
ꯑꯣ
ꯃ ꯃꯪꯉꯦ ꯃꯃꯤꯡ ꯃꯃꯤꯡꯅꯤ ꯈꯪꯗꯦꯀꯣ ꯆꯤꯡꯒꯤ ꯀꯤꯟꯁꯥꯡꯗꯣ ꯑꯗꯨꯕꯨ ꯎꯋꯦꯕ ꯑꯩꯅꯗꯤ ꯊꯣꯡꯗꯦ ꯏꯃꯥꯅ ꯊꯣꯡꯕꯅꯦꯕꯨ ꯎꯋꯦꯕ
ꯑꯥ
ꯑꯗꯨꯅꯤ ꯊꯕꯛꯀꯨꯝꯕ ꯇꯧꯕ ꯑꯃ ꯍꯥꯎꯋꯦ ꯍꯥꯎꯋꯦ ꯅꯪꯁꯨ ꯊꯕꯛ ꯇꯧꯕꯀꯨꯝꯕ ꯃꯥꯜꯂꯦꯗ
ꯇꯧꯗꯦꯗ ꯊꯕꯛꯇꯤ
ꯍꯥꯏꯕꯗꯤ ꯍꯧꯖꯤꯛ ꯍꯥꯏꯕꯅꯦ ꯍꯧꯖꯤꯛ ꯃꯈꯣꯟ ꯇꯥꯏꯕꯀꯣ ꯊꯕꯛ ꯇꯧꯕ ꯃꯈꯣꯟꯒꯨꯝꯕ ꯇꯥꯏ ꯑꯕ
ꯀ꯭ꯔꯤ ꯃꯈꯣꯟ ꯇꯥꯕ꯭ꯔꯅꯦ ꯑꯩ ꯊꯕꯛ ꯇꯧꯗꯦꯍꯦ
ꯊꯕꯛ ꯇꯧꯔꯒ ꯀꯔꯤ ꯄꯣꯠ ꯆꯩꯒꯨꯝꯕ ꯄꯥꯏꯕ ꯑꯗꯨꯒꯤ ꯃꯈꯣꯟꯒꯨꯝꯕ ꯇꯥꯏꯌꯦꯕꯀꯣ
ꯑꯣ
ꯑꯗꯨꯒꯤꯅꯤ ꯑꯣ ꯐꯖꯔꯦ ꯑꯗꯨꯗꯤ ꯅꯪꯒꯤ ꯈꯣꯟ ꯇꯥꯕꯗ ꯌꯥꯝ ꯅꯨꯡꯁꯤꯍꯦ
ꯑꯣ ꯅꯨꯡꯁꯤꯕ꯭ꯔꯣ
ꯅꯨꯡꯁꯤꯌꯦ ꯌꯥꯝꯅ ꯅꯨꯡꯁꯤꯌꯦ
ꯑꯣ
ꯑꯗꯣ ꯋꯥꯔꯜ ꯀꯞ ꯀꯨꯝꯗꯤ ꯌꯦꯡꯕ꯭ꯔꯥ
ꯋꯥꯔꯜ ꯀꯞ ꯌꯦꯡꯉꯦ ꯍꯣꯏ ꯉꯁꯤꯗꯤ ꯌꯦꯡꯗꯦ ꯅꯣꯏꯗꯤ ꯌꯦꯡꯗ꯭ꯔꯣ
ꯌꯦꯡꯒꯤ ꯇꯧꯕꯅꯦ ꯑꯗꯨꯕꯨ ꯍꯧꯒꯠꯄ ꯉꯝꯗꯕꯀꯣ
ꯑꯁ ꯕꯤꯔꯥꯅꯤꯍꯦ ꯀꯩꯅꯣ ꯌꯦꯡꯒꯦ ꯇꯧꯔꯗꯤ ꯑꯥ ꯇꯨꯝꯗꯕꯤꯗ ꯌꯦꯡꯗꯣꯏꯅꯤ ꯀꯩꯅꯣ ꯉꯥꯏꯔꯒ
ꯄꯨꯡ ꯃꯔꯤ ꯃꯈꯥꯏ ꯐꯥꯎ ꯉꯥꯏꯔꯤ ꯑꯃꯨꯛꯀꯥ ꯁꯤꯒꯅꯤꯍꯦ
ꯄꯨꯡ ꯄꯨꯡ ꯃꯔꯤ ꯃꯈꯥꯏꯗꯣ ꯍꯧꯒꯠꯇꯣꯏꯅꯤ ꯀꯩꯅꯣ ꯇꯨꯝꯃꯒ
ꯇꯨꯡꯃꯗꯤ ꯍꯧꯒꯠꯀ ꯍꯧꯒꯠꯄ ꯉꯝꯃꯔꯣꯏꯕ ꯑꯌꯨꯛ ꯐꯥꯎ ꯍꯥꯏꯕ ꯇꯨꯝꯃꯗꯤꯀꯣ ꯑꯂꯥꯝ ꯊꯝꯂꯁꯨ ꯑꯂꯥꯝꯗꯣ ꯈꯣꯡꯂꯒ ꯈꯣꯡꯂꯒ ꯇꯨꯝꯕꯒꯤ ꯁꯛꯇꯥꯅꯦꯕ ꯑꯩꯁꯦ ꯑꯗꯨ ꯑꯩꯅ ꯈꯟꯕꯗꯤ ꯍꯣꯏ ꯄꯨꯡ ꯕꯥꯔꯣ ꯃꯈꯥꯏꯒꯤꯗꯤ ꯌꯦꯡꯉꯤꯀꯣ ꯌꯦꯡꯉꯒ ꯑꯩ ꯇꯨꯝꯃꯔꯣꯏ ꯑꯗꯨꯒ ꯌꯦꯡꯉꯅꯤ ꯑꯗꯨꯒ ꯄꯨꯡ ꯃꯔꯤ ꯃꯈꯥꯏ ꯐꯥꯎ ꯑꯗꯨꯒ ꯌꯦꯡꯉꯅꯤ ꯍꯥꯏꯅ ꯑꯩꯗꯤ ꯋꯥꯈꯜꯗ ꯂꯩꯕ ꯑꯗꯣ ꯐꯃꯨꯡꯗ ꯑꯃꯨꯛꯀ ꯀ꯭ꯔꯤꯁꯤꯔ ꯇꯥꯏꯝ ꯄꯥꯁꯀꯤ ꯇꯨꯝꯃꯦꯀꯣ ꯑꯗꯨ ꯑꯥ ꯍꯥꯏꯅ ꯀ꯭ꯔꯤ ꯍꯥꯏꯕꯁꯦ ꯌꯦꯡꯅꯤꯡꯗꯦ ꯑꯃꯨꯛꯀ ꯑꯌꯨꯛꯗ ꯍꯥꯏꯂꯥꯏꯠ ꯌꯦꯡꯉꯒ ꯑꯗꯨꯒ ꯇꯧꯕꯥꯒꯤ ꯑꯃꯨꯛꯀꯥ ꯇꯨꯝꯈ꯭ꯔꯦꯕꯀꯣ ꯐꯣꯔ ꯊꯥꯔꯇꯤꯒꯨꯝꯕꯗꯤ ꯑꯁ ꯍꯧꯒꯠꯄ ꯉꯝꯃꯔꯣꯏꯕ ꯑꯗꯨꯒꯤꯅꯦ ꯀ꯭ꯔꯤꯗꯧꯔꯤꯅꯣ ꯍꯧꯖꯤꯛ ꯀꯥꯟꯁꯦ
ꯅꯪꯗꯤ ꯀꯅꯥꯗ ꯁꯞꯄꯣꯔꯠ ꯇꯧꯒꯦ
ꯑꯩꯔꯣ
ꯎꯝ
ꯑꯩꯗꯤ ꯑꯩꯒꯤ ꯇꯤꯝꯁꯦ ꯑꯃꯨꯛꯀ ꯉꯝꯈ꯭ꯔꯦꯍꯦ ꯉꯔꯥꯡꯗꯤ
ꯀꯔꯤ ꯇꯤꯝꯅꯣꯗꯣ
ꯄꯣꯔꯇꯨꯒꯜꯅꯤ
ꯑꯩꯁ ꯉꯁꯤ ꯅꯠꯇ꯭ꯔꯣ
ꯍꯣꯏ ꯍꯣꯏ ꯉꯁꯤ
ꯉꯔꯥꯡ ꯉꯔꯥꯡ ꯍꯥꯏꯕꯗꯨꯗ ꯑꯩꯗꯤ ꯈꯪꯗ꯭ꯔꯦ
ꯑꯣ ꯉꯔꯥꯡ ꯅꯠꯇꯤꯌꯦ ꯅꯨꯡꯗꯥꯡ ꯍꯥꯏꯕꯅꯦ ꯄꯨꯡ ꯕꯔꯣ ꯃꯈꯥꯏꯗꯤ ꯄꯨꯡ ꯕꯔꯣ ꯌꯧꯔꯗꯤ ꯉꯁꯤ ꯍꯥꯏꯒꯗꯕꯀꯣ ꯑꯗꯨ ꯅꯨꯡꯗꯥꯡꯒꯤ ꯅꯪ ꯉꯔꯥꯡ ꯍꯥꯢ ꯍꯥꯢꯔꯤꯗꯨ
ꯍꯥ
ꯑꯗꯨꯒꯤꯅꯦ ꯃꯁꯤꯒꯤ ꯂꯣꯟꯁꯦ ꯖꯥꯠ ꯖꯥꯠꯅꯤꯍꯦ ꯑꯗꯨꯒꯤ
ꯅꯪꯒꯤ ꯅꯪꯅ ꯎꯝ ꯇꯧꯕꯗꯨ ꯉꯝꯃꯗꯤ ꯐꯥꯔꯦ ꯀꯩꯅꯣ ꯎ
ꯉꯝꯗꯦꯗ ꯑꯗꯨꯒꯤꯅꯤ
ꯑꯦ ꯉꯝꯃꯦ ꯍꯥꯏꯕ ꯅꯠꯇ꯭ꯔꯣ
ꯍꯣꯏ ꯃꯈꯣꯏꯗꯣ ꯄꯣꯔꯇꯨꯒꯜꯗꯣ
ꯍꯥꯍꯥ
ꯍꯣꯏ ꯉꯝꯃꯦ ꯑꯗꯨꯗꯤ ꯑꯩꯅ ꯈꯟꯕꯗꯤ ꯍꯧꯒꯠꯄ ꯑꯗꯨ ꯃꯥꯜꯂꯦ ꯍꯥꯏꯅ
ꯎꯝ
ꯇꯧꯕꯅꯤꯅꯦ ꯍꯧꯒꯠꯄꯗꯤ ꯑꯗꯨꯕꯨꯗꯤ ꯑꯁ ꯉꯝ ꯉꯥꯝꯅ ꯇꯁꯦꯡꯅ ꯍꯥꯏꯔꯗꯤ
ꯑꯝ
ꯇꯨꯝꯅꯤꯡꯕꯁꯤꯅꯀꯣ ꯑꯗꯨꯒꯤꯅꯤ ꯀ꯭ꯂꯥꯁ ꯆꯠꯂꯁꯨ ꯑꯗꯨꯒ ꯀꯣꯂꯦꯖꯀꯨꯝꯕ ꯆꯠꯂꯁꯨ ꯀꯣ
ꯎꯝ
ꯍꯥꯏꯗꯤ ꯈꯨꯗꯤꯡꯃꯛꯇ ꯍꯥꯏꯁꯤꯔ ꯇꯣꯏꯅ ꯍꯥꯏꯗꯤ ꯏꯝꯄꯣꯖꯤꯁꯟꯒꯨꯝꯕ ꯐꯪꯉꯤꯕ ꯇꯨꯝꯕꯒꯤꯀꯣ ꯀ꯭ꯂꯥꯁꯔꯨꯝꯒꯨꯝꯕꯗ
ꯑꯥ ꯐꯩꯅꯦ ꯇꯨꯝꯕ ꯁꯤꯗ ꯑ ꯀꯩꯅꯣ ꯃꯀꯣꯛ ꯊꯣꯡꯉꯗꯤ꯫
ꯑꯁ ꯇꯨꯝꯕꯒꯤ ꯀꯔꯤ ꯃꯀꯣꯛꯅꯣꯍꯦ ꯂꯩꯗ꯭ꯔꯕ ꯇꯨꯝ ꯈꯪꯗꯦꯀꯣ ꯌꯨꯝꯅꯁꯨ ꯌꯥꯝꯅ ꯑꯥ ꯀꯔꯤ ꯍꯥꯏꯁꯤꯔ ꯉꯟꯅ ꯇꯨꯝꯃꯦ ꯑꯗꯨꯕꯨ ꯀꯣꯂꯦꯖ ꯀꯨꯝꯕꯗ ꯂꯥꯔꯒꯀꯣ ꯑꯣꯖꯥꯁꯤꯡꯅ ꯇꯥꯛꯄꯤꯒꯅꯤ ꯑꯗꯨꯕꯨ
ꯑꯗꯨ ꯇꯥꯕ ꯉꯝꯗ꯭ꯔꯦ
ꯉꯝꯃꯦ ꯑꯩ ꯍꯣꯏ ꯉꯝꯕꯨꯗꯤ ꯉꯝꯃꯦ ꯑꯗꯨꯕꯨ ꯑꯩꯗꯤ ꯉꯝꯒꯦ ꯍꯥꯏꯅ ꯇꯧꯕꯀꯣ ꯑꯗꯨ ꯑꯩꯒꯤ ꯋꯥꯈꯟꯗꯤ ꯉꯝꯒꯦ ꯉꯝꯒꯦ ꯍꯥꯏ ꯑꯗꯨꯕꯨ ꯑꯩꯒꯤ ꯃꯤꯠꯁꯤ ꯑꯃꯨꯛꯀ ꯀꯔꯤ ꯍꯥꯏꯁꯤꯔꯥ
ꯃꯤꯠꯅ ꯉꯝꯗ꯭ꯔꯕ
ꯉꯝꯗꯕ ꯑꯗꯨꯒꯤꯅꯦ
ꯑꯗꯨ ꯃꯤꯠꯇꯨ ꯈꯔ ꯍꯤꯗꯥꯛ ꯆꯥꯥꯁꯜꯂꯣ꯫ ꯃꯤꯠꯀꯤ ꯃꯤꯠꯀꯤ ꯍꯤꯗꯥꯛ ꯈꯔ ꯄꯤꯁꯜꯂꯣ꯫
ꯄꯤꯔꯁꯨ ꯃꯍꯧꯁꯥꯒꯤ ꯑꯣꯏꯕ ꯃꯥꯜꯂꯤꯗ꯫
ꯎꯝ
ꯑꯗꯨꯒꯤꯅꯤ ꯅꯪꯗꯤ ꯀ꯭ꯔꯤ ꯀ꯭ꯔꯤ ꯀꯣꯂꯦꯖ ꯀꯨꯝꯕ ꯀꯥꯔꯤꯔꯥ ꯑꯗꯨꯒ ꯊꯕꯛ ꯇꯧ ꯑꯣꯖꯥꯒꯨꯝꯕ ꯀꯔꯤ ꯇꯧꯔꯤꯅꯣ꯫
ꯇꯧꯗꯦ ꯀꯩꯁꯨ ꯇꯧꯗꯦ ꯌꯨꯝꯗ ꯑꯗꯨꯝ ꯂꯩ꯫
ꯎꯝ ꯑꯗꯨꯖꯨ ꯅꯨꯡꯉꯥꯏꯕꯅꯤꯗ ꯌꯨꯝꯗ ꯂꯩꯕꯁꯨꯀꯣ꯫
ꯎꯝ
ꯐꯖꯅ ꯇꯨꯝꯂꯒ ꯌꯨꯝꯒꯤ ꯊꯕꯛ ꯑꯄꯤꯛ ꯑꯄꯤꯕ ꯀꯨꯝꯕ ꯇꯧꯔꯒ ꯂꯩꯕꯁꯤ ꯐꯥꯕꯅꯦ
ꯌꯨꯝꯒꯤ ꯊꯕꯛ ꯏꯟꯈꯥꯡ ꯃꯇꯦꯡ ꯄꯥꯡꯉꯥ ꯂꯨꯝ ꯂꯩꯔꯦ
ꯑꯗꯨꯒꯤꯅꯤ ꯅꯨꯄꯤ ꯍꯥꯏꯕꯗꯣ ꯌꯥꯝ ꯐꯖꯕꯒꯤ ꯅꯨꯄꯤ ꯍꯥꯏꯕ ꯗꯣ ꯑꯗꯨꯅꯦꯕ
ꯎꯝ ꯎꯝ ꯅꯨꯄꯤ ꯃꯄꯥꯟ ꯊꯣꯛꯇꯕꯤ ꯍꯥꯏꯕꯗꯣ ꯑꯗꯨꯅꯤ
ꯑꯗꯨꯒꯤ ꯅꯨꯄꯤꯁꯤꯡꯗꯨ ꯌꯥꯝ ꯐꯖꯩ ꯍꯥ ꯐꯖꯩ ꯍꯥꯏꯕꯗꯣ ꯃꯈꯣꯏꯒꯤꯗꯣ ꯀ꯭ꯋꯥꯂꯤꯇꯤ ꯂꯩꯕꯒꯤ ꯅꯨꯄꯤꯅꯤ ꯑꯩ ꯇꯁꯦꯡꯅ ꯍꯥꯏꯕꯅꯤꯀꯣ ꯑꯩ ꯍꯥꯏꯕꯗꯤ ꯑ ꯑꯗꯨꯅꯤ ꯑꯗꯅ ꯍꯥꯏꯕ ꯅꯠꯇꯦ ꯇꯁꯦꯡꯅ ꯍꯥꯏꯕꯅꯤꯀꯣ ꯃꯗꯨꯒꯤ ꯅꯨꯄꯤꯁꯤꯡꯗꯣ ꯈ꯭ꯋꯥꯏ ꯈꯏꯗꯒꯤ ꯄꯥꯝꯕꯁꯤꯡꯅꯦ ꯅꯨ ꯅꯨꯄꯥꯁꯤꯡꯅ ꯇꯥꯏꯀꯣ
ꯎꯝ
ꯑꯗꯨꯒꯤ ꯅꯨꯄꯤꯁꯤꯡꯅꯦ ꯈ꯭ꯋꯥꯏꯗꯒꯤ ꯅꯨꯄꯥꯁꯤꯡꯅ ꯄꯥꯝꯕꯗꯣ ꯍꯥꯏꯕꯗꯤ ꯏꯁ ꯃꯄꯥꯟꯗ ꯆꯠꯂꯒ ꯑꯗꯨ ꯀꯔꯤ ꯍꯥꯏꯁꯤꯔꯥ ꯏꯁ ꯑꯝ ꯐꯦꯁꯟꯒꯨꯝꯕ ꯑꯗꯨ ꯁꯨꯃꯥꯏ ꯇꯧ ꯕ ꯅꯄꯥꯟꯗ ꯅꯨꯡꯗꯥꯡꯒꯨꯝꯕ ꯆꯠꯂꯒ ꯑꯗꯨꯗ ꯀꯨꯝꯃ ꯇꯂꯝ ꯆꯠꯄ ꯃꯤꯁꯤꯡꯁꯨ ꯌꯥꯝ ꯂꯩꯗꯅ ꯅꯨꯄꯥꯁꯨ ꯅꯨꯄꯤꯁꯨ ꯗꯣ ꯌꯨꯝꯗ ꯂꯩꯔꯒ ꯌꯨꯝꯒꯤ ꯊꯕꯛ ꯇꯧꯕ ꯑꯗꯨ ꯁꯨꯃꯥꯏꯅ ꯇꯧꯕ ꯑꯗꯨꯒꯤꯅꯤ ꯈ꯭ꯋꯥꯏꯒꯤ ꯃꯤꯅ ꯄꯥꯝꯕꯁꯦ
ꯑꯣ ꯑꯗꯨꯔꯣ ꯑꯥꯍꯦꯝ
ꯍꯣꯏ
ꯑꯩꯈꯣꯏꯗꯤ ꯑꯁ ꯃꯄꯥꯟ ꯃꯤꯅ ꯃꯄꯥꯟ ꯊꯣꯛꯇ꯭ꯔꯦ ꯃꯄꯥꯟ ꯊꯣꯛꯇ꯭ꯔꯦ ꯍꯥꯏꯗꯨꯠ ꯇꯥꯕ ꯅꯨꯡꯉꯥꯏꯕ꯭ꯔꯥ ꯑꯗꯨꯗꯤ
ꯑꯗꯣ ꯍꯥꯏꯕꯗꯤ ꯅꯨꯃꯤꯠ ꯈꯨꯗꯤꯡꯗ ꯐꯃꯨꯡꯗ ꯂꯩꯔꯒ ꯇꯨꯝꯂꯒ ꯂꯩꯕ ꯑꯗꯨ ꯅꯠ ꯇꯦ ꯍꯥꯏꯕꯗꯤ ꯑꯥ ꯃꯄꯥꯟ ꯊꯣꯛꯇꯕꯤ ꯍꯥꯏꯕꯗꯤ ꯀꯅꯥꯒꯨꯝꯕꯗꯤ ꯃꯄꯥꯟ ꯊꯣꯛꯔꯒ ꯀꯩ ꯍꯥꯏꯁꯤꯔ ꯅꯨꯡꯗꯥꯡꯒꯨꯝꯕꯗ ꯆꯠꯂꯒꯀꯣ ꯃꯈꯣꯏ ꯃꯥꯟꯅꯕꯁꯤꯡꯅ ꯑꯗꯨꯒ ꯆꯠꯂꯒ ꯀꯔꯤ ꯀꯔꯤ ꯊꯛꯄ ꯑꯗꯨ ꯆꯥꯕ ꯑꯗꯨꯒ ꯂꯩꯗꯅ
ꯑꯥ
ꯍꯣꯏ ꯑꯗꯨꯒꯤ ꯃꯤꯁꯤꯡꯁꯨ ꯌꯥꯏꯌꯦ ꯑꯥ ꯑꯗꯨꯕꯨ ꯃꯤ ꯈꯡ ꯃꯤ ꯑꯇꯣꯞꯄꯒꯤꯗꯤ ꯈꯪꯗꯦꯀꯣꯒꯤ ꯑꯩꯒꯤꯗꯤ
ꯑꯣ ꯅꯪꯒꯤꯗꯤ ꯑꯗꯨꯒꯨꯝꯕ ꯃꯤ ꯑꯗꯨ ꯑꯗꯨꯒꯨꯝꯕ ꯅꯨꯄꯤ ꯄꯥꯝꯃꯦ ꯍꯥꯏꯕ
ꯃꯄꯥꯟꯗ ꯆꯠꯂꯒ ꯑꯗꯨꯃꯥꯏꯅ ꯇꯧꯕ ꯅꯨꯄꯤꯗꯨ ꯄꯥꯝꯗꯤꯌꯦ ꯑꯩ
ꯑꯣ ꯅꯪ ꯅꯪ ꯄꯥꯝꯕꯁꯦ ꯏꯪ ꯑꯥ ꯃꯄꯥꯟ ꯊꯣꯛꯇꯕꯤ ꯒ꯭ꯌꯥꯟ ꯇꯥꯕꯤ
ꯍꯣꯏ ꯑꯗꯨꯅꯦ ꯒ꯭ꯌꯥꯟ ꯇꯥꯕ ꯑꯗꯨꯒꯤ ꯋꯥ ꯀꯔꯤ ꯍꯥꯏꯁꯦ ꯒ꯭ꯌꯥꯟ ꯇꯥꯕ ꯍꯥꯏꯕꯗꯣ ꯑꯩ ꯉꯁꯥꯏꯅ ꯀꯥꯎꯈ꯭ꯔꯕꯒꯣ ꯑꯩ ꯑꯃꯨꯛꯀ ꯍꯥꯏꯅꯤꯡꯕꯅꯦꯕ ꯑꯣ ꯅꯤꯡꯁꯤꯡꯗꯕꯅꯦ
ꯍꯦ ꯍꯦ ꯍꯦ
ꯒ꯭ꯌꯥꯟ ꯇꯥꯕ ꯍꯣꯏ ꯒ꯭ꯌꯥꯟ ꯇꯥꯕ ꯅꯨꯄꯤꯅꯤ ꯍꯥꯏꯕꯗꯤ ꯑꯥ ꯀꯔꯤ ꯍꯥꯏꯁꯤꯔꯥ ꯌꯨꯝꯗ ꯂꯩꯔꯒ ꯊꯕꯛ ꯁꯨꯕ ꯑꯗꯨꯒ ꯀꯔꯤ ꯀꯔꯤ ꯌꯨꯝꯒꯤ ꯍꯣꯏ ꯌꯨꯝꯒꯤ ꯊꯕꯛꯁꯨ ꯌꯥꯝ ꯂꯩꯗꯅ ꯑꯄꯤꯛ ꯑꯄꯤꯛꯄ ꯊꯕꯛꯁꯤꯡꯗꯣ ꯋꯥꯏ ꯑꯗꯨꯒ ꯆꯥꯛ ꯊꯣꯡꯕ ꯀꯔꯤ ꯀꯔꯤ ꯇꯧꯕ ꯑꯗꯨꯅꯤꯅꯦ ꯑꯗꯨꯒꯤ ꯅꯨꯄꯤꯁꯤꯡꯅꯦ ꯌꯥꯝ ꯐꯥꯕ
ꯎꯝ
ꯑꯗꯨꯒ ꯑꯗꯨꯕꯨ ꯅꯨꯄꯤꯁꯤꯡꯅꯦ ꯃꯤꯌꯥꯝꯅ ꯂꯧꯅꯤꯡꯕꯗꯨ
ꯑꯗꯨꯒꯨꯝꯕ ꯅꯨꯄꯤꯗꫭ ꯊꯤꯔꯣ ꯀꯩꯅꯣ
ꯍꯧꯖꯤꯛꯇꯤ ꯇꯜꯂꯤꯗ ꯊꯤꯔꯣꯏꯗ ꯍꯧꯖꯤꯛꯇꯤ ꯍꯥꯏꯕꯗꯤ ꯀꯔꯤ ꯍꯥꯏꯁꯤꯔ ꯃꯗꯨꯒꯤ ꯅꯨꯄꯤꯁꯤꯡꯗꯨ ꯀ꯭ꯋꯥꯂꯤꯇꯤ ꯂꯩꯕꯒꯤ ꯍꯥꯏꯕꯅꯦꯕꯀꯣ ꯑꯗꯣ